ꯍꯂꯣ ꯍꯂꯣ ꯕ꯭ꯔꯣ
ꯇꯌꯦ ꯀꯩꯗꯧꯔꯤꯅꯣ
ꯀꯔꯤꯁꯨ ꯇꯧꯗꯦ ꯅꯪꯗꯤ
ꯑꯩꯗꯤ ꯂꯥꯏꯔꯤꯛ ꯏꯔꯤꯌꯦ ꯀꯩꯒꯤꯅꯣ ꯅꯪꯅ ꯅꯣꯛꯏꯗꯨꯅ
ꯅꯠꯇꯦ ꯑꯁꯤꯗ ꯑꯩ ꯏꯃꯥꯟꯅꯨꯕꯤꯅ ꯖꯣꯣꯛꯁ ꯇꯧꯋꯦ ꯑꯗꯨꯅꯦ ꯑꯩ ꯑꯗ ꯎꯦ
ꯀꯔꯤꯌꯦ
ꯁꯤꯗꯀꯣ ꯏꯃꯥꯟꯅꯨꯕꯤꯅ ꯑꯩꯉꯣꯟꯗ ꯖꯣꯛꯁ ꯇꯧꯋꯦꯗ ꯑꯗꯨꯅꯦ ꯑꯩ ꯅꯣꯛꯅꯤꯡꯉ
ꯑꯗꯨꯒꯤ ꯅꯣꯄꯥ
ꯍꯣꯏ ꯑꯗꯨꯒꯤ ꯅꯣꯛ ꯅꯣꯏꯌꯦ ꯍꯣꯏ ꯅꯣꯛꯄꯥꯏ
ꯑꯣ ꯑꯃꯨꯛꯀꯁꯨ ꯑꯃꯨꯛꯀꯁꯨ ꯖꯣꯛꯁ ꯇꯧꯕ꯭ꯔꯥ
ꯑꯃꯃꯨꯛ ꯀꯁꯨ ꯇ ꯑꯣꯏ ꯑꯣ ꯑꯗꯨ ꯅꯪ ꯉꯁꯤꯒꯤ ꯆꯥꯛ ꯆꯥꯔꯕ꯭ꯔꯣ
ꯉꯁꯤꯒꯤ ꯆꯥꯛ ꯆꯥꯔꯦ
ꯑꯣ ꯀꯔꯤ ꯍꯤꯟꯖꯥꯡꯅꯣ
ꯍꯋꯥꯏ ꯊꯣꯡꯉꯦ ꯑꯗꯨꯒ ꯉꯥꯔꯤ ꯉꯧꯕꯒ ꯆꯥꯔꯦ
ꯇꯕꯔꯣ
ꯍꯥꯎꯋꯦ ꯑꯗꯨꯝ ꯌꯥꯝ ꯍꯥꯎꯕꯗꯤ ꯅꯠꯇꯦ ꯅꯪꯗꯤ ꯅꯪꯗꯤ ꯀꯩ ꯌꯦꯟꯁꯥꯡ ꯆꯥꯔꯒꯦ
ꯑꯩꯗꯤ ꯀꯣ ꯏꯃꯥꯅ ꯑꯩꯈꯣꯏ ꯔꯨꯝꯃꯦꯠ ꯏꯃꯥꯟꯅꯨꯕꯤꯅ ꯀꯥꯡꯥꯟꯁꯣꯏ ꯒꯨꯝꯕ ꯀꯛ ꯇꯧꯋꯦ ꯑꯗꯨꯅꯦ ꯆꯥꯔꯦ ꯌꯥꯝꯅ ꯍꯥꯔꯦ
ꯍꯥꯎꯔꯦ ꯑꯗꯨꯗꯤ ꯅꯪ ꯆꯥꯛ ꯌꯥꯝ ꯆꯥꯔꯦꯀꯣ ꯅꯪ ꯑꯗꯨꯗꯤ ꯈꯪꯉꯦ ꯑꯩꯅ
ꯍꯣꯏ ꯑꯩꯒꯤ ꯏꯁꯇꯣꯃꯥꯗꯤ ꯌꯥꯝꯅ ꯆꯥꯎꯋꯦꯀꯣ
ꯅꯪ ꯅꯪ ꯋꯥ ꯉꯥꯡꯕꯗ ꯅꯪ ꯌꯥꯝꯅ ꯆꯥꯔꯦ ꯍꯥꯏꯕ ꯈꯪꯉꯦ ꯑꯩꯅ
ꯍꯣꯏ ꯀꯅꯥꯅ ꯅꯪꯉꯣꯟꯗ ꯍꯥꯏꯌꯦ
ꯑꯩꯅ ꯎꯕꯗ ꯈꯪꯉꯦ ꯑꯩꯅ ꯇꯥꯕꯗ ꯈꯪꯉꯦ ꯅꯪꯒꯤ ꯅꯪꯒꯤ ꯚꯣꯏꯁꯇꯣ
ꯐꯔꯦ ꯅꯟꯗꯤ ꯌꯥꯝ ꯌꯥꯝꯅ ꯍꯥꯏꯌꯦꯀꯣ
ꯑꯩꯗꯤ ꯌꯥꯝꯅ ꯍꯩꯕꯅꯦ ꯑꯩꯗꯤ ꯀꯩꯅꯣꯅꯦ ꯑꯦꯟꯖꯦꯜꯅꯦ ꯑꯦꯟꯖꯦꯜ
ꯑꯩ ꯏꯟꯖꯦꯜꯅꯦ
ꯐꯥꯒꯤ ꯇꯧꯕꯅꯤꯗ
ꯍꯣꯏ ꯍꯣꯏ ꯑꯩ ꯈꯪꯉꯦ
ꯅꯪ ꯌꯥꯝ ꯈꯪꯕ꯭ꯔꯣ
ꯍꯣꯏ ꯑꯗꯨ ꯍꯧꯖꯤꯛ ꯀꯅꯥ ꯀꯟꯅ ꯂꯩꯌꯦ ꯅꯪꯒꯤ ꯔꯨꯝꯗ
ꯍꯧꯖꯤꯛ ꯑꯩꯒꯤ ꯏꯃꯥꯟꯅꯕꯤꯁꯤꯡꯁꯨ ꯂꯣꯏꯅꯃꯛ ꯂꯩꯌꯦ
ꯑꯣ ꯑꯗꯨ ꯂꯦꯞꯗ ꯀꯨꯝꯔꯣꯏꯔ
ꯀꯨꯝꯗꯣꯏꯅꯦ
ꯑꯣ ꯍꯨꯗꯦꯛꯔꯥ
ꯍꯣꯏ ꯍꯧꯖꯤꯛ ꯀꯨꯝꯃꯅꯤ ꯉꯥꯏꯅꯔꯒ ꯅꯪꯗꯤ ꯀꯨꯝꯃꯣꯏꯗ꯭ꯔꯣ
ꯑꯩꯁꯨ ꯀꯨꯝꯃꯨꯒꯦ ꯍꯌꯦꯡ ꯀ꯭ꯂꯥꯁ ꯇꯦꯁ ꯂꯥꯛꯌꯨꯀꯣ
ꯍꯣꯏ ꯑꯗꯨꯒꯤ ꯂꯥꯏꯔꯤꯛꯄ
ꯍꯣꯏ
ꯅꯪ ꯂꯥꯏꯔꯤꯛ ꯄꯥꯗꯣꯏꯔꯣ
ꯄꯔꯒꯦ ꯉꯁꯤ ꯄꯥꯒꯦ
ꯑꯣ ꯑꯗꯨꯗꯤ ꯅꯪꯉꯣꯟ ꯅꯪꯉꯣꯟꯗꯒꯤ ꯀꯣꯄꯤ ꯇꯧꯕ ꯌꯥꯔꯦꯅꯦꯀꯣ ꯑꯩꯗꯤ
ꯍꯣꯏ ꯍꯣꯏ ꯅꯪꯁꯨ ꯄꯥꯔꯣ ꯑꯩꯁꯨ ꯅꯪꯉꯣꯟꯗ ꯀꯣꯄꯤ ꯇꯧꯑꯒꯦ ꯇꯣꯄꯤꯛ ꯑꯍꯨꯝ ꯈꯛꯇ ꯆꯅꯦ
ꯇꯣꯄꯤꯛ ꯑꯍꯨꯝ ꯈꯛꯇꯗꯣ ꯑꯗꯨꯕꯨꯒꯤ ꯑꯟꯁꯔꯗꯤ ꯌꯥꯝ ꯁꯥꯡꯉꯦꯅꯦ ꯀꯣꯏꯁꯟꯗꯤ ꯌꯥꯝꯅ ꯁꯣꯔꯠ ꯑꯣꯏꯔꯦ ꯑꯟꯁꯔ ꯁꯔꯗꯤ ꯌꯥꯝꯅ ꯂꯣꯡ ꯑꯣꯏꯔꯦ
ꯍꯣꯏ ꯑꯗꯨꯅꯦ ꯇꯣꯄꯤꯛ ꯑꯃ ꯑꯃ ꯄꯥꯁꯦ
ꯍꯣꯏ ꯌꯥꯏꯌꯦ ꯑꯩꯗꯤ ꯑꯁꯥ ꯑꯣꯏꯅ ꯄꯥꯔꯛꯑꯒꯦꯀꯣ ꯑꯗꯨꯗꯤ
ꯑꯁꯅꯥꯝ ꯍꯦꯃꯥꯂꯦꯀꯣ
ꯑꯁꯥ ꯑꯗꯨ ꯖꯦꯔꯦꯇ꯭ꯔꯤꯠꯅꯁꯤꯡꯁꯨ ꯌꯥꯝꯅ ꯇꯣꯄꯤꯛꯇꯛꯇꯤ ꯁꯣꯔꯠ ꯑꯣꯏꯔꯦ ꯂꯣꯟ ꯑꯣꯏꯗꯦ ꯍ ꯑꯥ ꯑꯥ ꯍ ꯑꯁ ꯑꯁꯥ ꯖꯤꯌꯣꯃꯦꯦꯇ꯭ꯔꯤꯛ ꯅꯔꯁꯤꯡꯗꯣ ꯇꯣꯄꯤꯛ ꯇꯣ ꯂꯣꯟ ꯑꯣꯏꯗꯦꯀꯣ ꯇꯣꯄꯤꯛꯇꯣ ꯌꯥꯝꯅ ꯁꯣꯔꯠ ꯑꯣꯏꯔꯦ
ꯑ ꯑꯗꯨꯒ ꯑꯗ ꯇꯣꯄꯤꯛꯇꯨꯗꯤ ꯀꯔꯝꯕꯅꯣ ꯈꯪꯗꯦ ꯑꯩꯗꯤ
ꯑꯣ ꯇꯣꯄꯤꯛ ꯒꯤꯃꯤꯟꯗꯤ ꯃꯤꯂꯤꯅꯤꯌꯝ ꯗꯗꯤꯕꯂꯞꯃꯦꯟꯒꯣ ꯂꯌꯦ ꯑꯗꯨ ꯇꯣꯞꯗꯤ ꯈꯗꯦꯗ ꯐ ꯑꯩ ꯇꯁ ꯕꯙꯁꯨꯣ ꯎꯗ ꯀꯗꯥꯏꯗ ꯂꯩꯌꯦ ꯈꯟꯗꯦ
ꯑꯗꯣ ꯑꯩꯗꯤ ꯏꯒꯗꯕ ꯃꯌꯥꯝ ꯂꯩ
ꯅꯝ ꯀꯔꯤ ꯀꯃꯨꯅꯤꯇꯤꯗꯤ ꯂꯣꯏꯔꯕꯎ
ꯑꯁ ꯂꯣꯏꯗꯦꯗ ꯂꯣꯏꯕꯗꯤ ꯂꯣꯏꯗꯣꯔꯦ ꯑꯗꯨꯕꯨ ꯈꯔꯗꯤ ꯋꯥꯠꯂꯤ
ꯑꯣ ꯊꯨꯅ ꯏꯔꯣꯀꯣ
ꯍꯣꯏ ꯉꯁꯤ ꯉꯁꯤ ꯐꯤꯅꯤꯁ ꯑꯣꯏꯁꯟꯒꯦ
ꯍꯣꯏ ꯍꯣꯏ ꯉꯁꯤ ꯐꯤꯅꯤꯁ ꯇꯧꯔꯣ ꯑꯗꯨ ꯍꯌꯦꯡ ꯁꯝꯃꯤꯠ ꯇꯧꯔ ꯍꯥꯏꯌꯦꯀꯣ
ꯍꯣꯏ ꯑꯩ ꯅꯉꯣꯟꯗ ꯀꯣꯄꯤ ꯇꯧꯔꯤꯅꯤꯀꯣ ꯑꯗꯨꯗꯤ ꯅꯪ ꯍꯧꯖꯤꯛ ꯀꯔꯤ ꯇꯧꯔꯒ ꯂꯩꯗꯣꯏꯅꯣ ꯂꯣꯏꯔꯒ
ꯍꯨꯖꯤꯒ꯭ꯔꯥ
ꯎꯝ
ꯍꯧꯖꯤꯛꯇꯤ ꯑꯩꯗꯤ ꯀꯔꯤꯁꯨ ꯇꯧꯗꯦ ꯑꯩ ꯏꯔꯨꯖꯔꯒ ꯑꯩꯒꯤ ꯁꯝꯗꯣ ꯋꯦꯠ ꯑꯣꯏꯔꯦ ꯑꯗꯨꯅꯦ ꯇꯦꯔꯦꯁꯇ ꯗ꯭ꯔꯥꯏ ꯑꯣꯏ ꯂꯦꯞꯄꯦꯛꯀ ꯗ꯭ꯔꯥꯏ ꯇꯧꯋꯦ
ꯑꯗꯨꯗꯤ ꯌꯥꯝ ꯐꯩꯅꯦ ꯃꯄꯥꯟ ꯇꯦꯔꯦꯁꯇꯗꯤ ꯅꯨꯡꯉꯥꯏꯕ꯭ꯔꯥ
ꯅꯨꯡꯉꯥꯏꯔꯦ ꯁꯤꯒꯤ ꯋꯦꯗꯔꯗꯣ ꯌꯨꯝꯅꯆꯦꯜ ꯆꯦꯜ ꯑꯣꯏꯔꯦ
ꯆꯤꯜ ꯑꯣꯏꯔꯦ ꯅꯪ ꯅꯪ ꯌꯥꯝꯅ ꯆꯦꯜꯇ ꯇꯧꯒꯟꯕ꯭ꯔꯥ
ꯍꯣꯏ ꯌꯥꯝꯅ ꯅꯨꯡꯉꯥꯏꯔꯦ ꯅꯪꯁꯨ ꯂꯥꯛꯑꯣ
ꯍꯣꯏ ꯂꯥꯛꯀꯦ ꯍꯣꯏ
ꯂꯣꯏꯗꯤꯜ ꯂꯛꯑꯣ ꯀꯣ
ꯂꯥꯛꯒꯦ ꯂꯥꯛꯀꯦ ꯂꯀꯦ
ꯑꯗꯨ ꯑꯩꯗꯤ ꯍꯌꯦꯡꯗꯤ ꯑꯧ ꯋꯦꯗꯔꯗꯤꯀꯣ ꯌꯥꯝꯅ ꯁꯥꯎꯕ ꯃꯥꯜꯂꯦ
ꯁꯥꯎꯕ ꯃꯥꯜꯂꯦ
ꯍꯣꯏ ꯑꯗꯨ ꯉꯁꯤ ꯔꯦꯟ ꯇꯧꯈ꯭ꯔꯦꯀꯣ
ꯑꯥ ꯁꯥꯗꯧꯕ ꯃꯥꯜꯂꯦ ꯍꯥꯏꯔꯣ
ꯍ ꯍ ꯉ
ꯁꯥꯎꯣꯒ ꯃꯥꯜꯂꯤ
ꯅꯪꯒꯤ ꯅꯪꯒꯤ ꯂꯦꯡꯒ꯭ꯋꯦꯖꯁꯤꯁꯨ ꯅꯩꯌꯦꯀꯣ ꯃꯅꯤꯄꯨꯔꯤꯒꯤ
ꯍꯥꯏꯥꯏꯒꯨꯅꯨ ꯍꯥꯏꯩꯒꯨꯅꯨ
ꯅꯪꯒꯤ ꯅꯪꯒꯤ ꯃꯅꯤꯄꯨꯔꯤꯒꯤ ꯑꯅꯥꯗꯔ ꯕꯔꯖꯟ ꯃꯥꯜꯂꯦꯀꯣ ꯅꯪꯒꯤꯗꯤ
ꯍꯣꯏ ꯔꯔꯤꯃꯤꯅꯦ
ꯅꯪ ꯁꯤ ꯅꯪ ꯍꯧꯖꯤꯛ ꯂꯥꯏꯔꯤꯛ ꯏꯔꯦꯀꯣ
ꯍꯣꯏ ꯂꯥꯏꯔꯤꯛ ꯏꯗꯤꯅꯦ ꯑꯩ
ꯑꯗꯨ ꯂꯣꯏꯔꯗꯤ ꯀꯔꯤ ꯇꯧꯒꯦꯅ
ꯑꯩꯁꯤ ꯂꯣꯏꯔꯗꯤ ꯂꯥꯏꯔꯤꯛ ꯄꯥꯒꯅꯤ
ꯑꯣ ꯅꯝ ꯏꯔꯣ
ꯏꯔꯨꯁꯨ ꯂꯨꯖꯗꯣꯏꯅꯦ ꯏꯔꯨꯁꯨ ꯂꯨꯖꯗꯣꯏꯅꯦ ꯏꯔꯨꯖꯕ ꯂꯣꯏꯔꯒ ꯃꯈꯥꯗ ꯀꯨꯝꯃꯒ ꯑꯃꯨꯛ ꯂꯥꯏꯔꯤꯛ ꯄꯥꯗꯣꯏꯅꯦ
ꯍ ꯍꯣꯏ ꯑꯗꯨ ꯅꯪꯒꯤ ꯔꯨꯝ ꯃ ꯃꯤ ꯑꯇꯥꯏꯗꯤ ꯗꯥꯏꯔꯦ ꯄꯥꯕꯥ ꯆꯠꯈ꯭ꯔꯔꯤꯕ꯭ꯔꯣ
ꯍꯣꯏ ꯑꯩꯈꯣꯏ ꯔꯨꯝꯒꯤ ꯑꯃꯗꯤ ꯆꯠꯈ꯭ꯔꯦ ꯑꯃꯗꯤ ꯈꯪꯕ ꯅꯠꯇ꯭ꯔꯥ ꯍꯣꯏ ꯔꯣꯜ ꯅꯝꯕꯔ ꯋꯥꯟꯗꯣ ꯆꯠꯈ꯭ꯔꯦ ꯑꯗꯨꯗ ꯆꯠꯈ꯭ꯔꯦ ꯑꯗꯨꯗꯨꯒ ꯀꯩꯅꯣꯗꯤ ꯑꯇꯩꯗꯤ ꯂꯩ ꯑꯇꯩꯗꯤ ꯀꯅꯥꯁꯨ ꯂꯥꯏꯔꯤꯛ ꯄꯥꯗꯦꯜ ꯂꯣꯏꯅꯃꯛ ꯏꯔꯒ ꯂꯩ
ꯑꯣ ꯑꯩꯁꯨ ꯑ ꯑꯩꯁꯨ ꯆꯅꯤ ꯄꯥꯏꯒꯦ ꯀꯨꯝꯨꯝ ꯀꯨꯃꯔꯥꯒꯂꯔ ꯄꯥꯏꯒꯦ
ꯀꯥꯏꯗ ꯄꯥꯒꯅꯤ ꯅꯪꯗꯤ
ꯂꯦꯞꯗꯥꯛ
ꯂꯦꯞ ꯀꯔꯝꯕ ꯂꯦꯞꯇ ꯑꯣ ꯑꯩꯈꯣꯏꯒꯤ ꯀ꯭ꯂꯥꯁꯔꯨꯝꯗ ꯑꯗꯨꯗꯅ ꯍꯦꯟꯅ ꯐꯩ
ꯍꯣꯏ ꯅꯪꯁꯨ ꯂꯥꯛꯑꯣ
ꯍꯣꯏ ꯂꯥꯛꯀꯦ ꯂꯥꯛꯀꯦ
ꯊꯨꯅ ꯊꯨꯅ ꯇꯧꯔꯒ ꯑꯗꯨ ꯂꯥꯛꯑꯣ ꯑꯗꯨ ꯇꯣꯄꯤꯛ ꯑꯃ ꯑꯃ ꯄꯥꯔꯁꯦ
ꯍꯣꯏ
ꯎꯝ
ꯅꯪꯒꯤ ꯐ꯭ꯔꯦꯟꯗꯤ ꯀꯨꯝꯃꯣꯏ ꯍꯥꯏꯕ꯭ꯔꯥ ꯅꯪꯒꯤ ꯐ꯭ꯔꯦꯟꯁꯤꯡ ꯅꯪꯒꯤ ꯔꯨꯝꯃꯦꯠꯁꯤꯡꯗꯤ ꯀꯨꯝꯃꯣꯏ ꯍꯥꯏꯕ꯭ꯔꯣ
ꯈꯟꯗꯦꯗ ꯑꯗꯨ ꯃꯤ ꯑꯃꯥ ꯑꯅꯤ ꯀꯨꯝꯔꯗꯤ ꯃꯦꯇꯥ ꯤꯁꯨ ꯀ ꯀꯨꯝꯨꯝꯔꯥꯒ ꯃꯥꯂꯦ
ꯀꯨꯝꯗꯧꯕ ꯀꯨꯝꯗꯧꯕ ꯃꯥꯜꯂꯦ
ꯅꯇ ꯍꯣꯏ ꯍꯨꯀꯨꯨꯝꯗꯕꯃꯂꯦ ꯑꯁ ꯑꯩ ꯂꯩꯔꯤꯁꯨ ꯄꯥꯏꯅꯤꯡꯗꯦ ꯑꯗꯨ ꯎꯄꯥꯏ ꯂꯩꯇ꯭ꯔꯤ
ꯑꯦꯛꯖꯥꯝꯁꯨ ꯀꯨꯏꯗ꯭ꯔꯦ ꯀꯃꯥꯏꯅ ꯇꯧꯗꯣꯏꯅꯣ ꯈꯪꯗ꯭ꯔꯦ ꯄꯥꯈꯠꯂꯦ
ꯍꯣꯏ ꯑꯗꯨ
ꯄꯈꯠꯂꯦ
ꯈꯜꯦ ꯍ ꯑꯗꯨ ꯑꯩꯈꯣꯏꯒꯤ ꯑꯦꯛꯖꯥꯝ ꯑꯦꯛꯖꯥꯝ ꯐꯤ ꯄꯤꯌꯣ ꯊꯤꯔꯣ ꯍꯥꯏꯕ꯭ꯔꯥ ꯑꯩꯈꯣꯏꯒꯤ ꯑꯦꯛꯖꯥꯝ ꯐꯤꯗꯣ ꯊꯤꯔꯣ ꯍꯥꯏꯕ꯭ꯔꯥ
ꯑꯣꯏꯍꯌꯦꯌꯦ
ꯍꯥ ꯀꯅꯥꯅ
ꯗꯦꯠ ꯐꯤꯐꯇꯤꯟꯗ ꯂꯥꯁ ꯗꯦꯠꯅꯦ ꯍꯥꯏꯌꯦ ꯁꯤꯛꯁ ꯊꯥꯎꯖꯟꯅꯦ ꯍꯥꯏꯌꯦ
ꯑꯩ ꯁꯤꯛꯁ ꯊꯥꯎꯖꯟ ꯈꯠꯇꯔꯥ
ꯍꯣꯏ ꯁꯤꯛꯁ ꯊꯥꯎꯖꯟ ꯈꯛꯇꯅꯦ
ꯑꯩꯅꯀꯣ ꯑꯦꯛꯖꯥꯝ ꯑꯩꯒꯤ ꯆꯤꯆꯦꯗꯀꯣ
ꯎꯝ
ꯑꯦꯛꯖꯥꯝ ꯐꯤꯗꯤ ꯅꯥꯏꯟ ꯊꯥꯎꯖꯟ ꯑꯣꯏꯔꯦ ꯍꯥꯏꯈ꯭ꯔꯦ
ꯎ ꯎ
ꯅꯥꯏꯟ ꯊꯥꯎꯖꯟ ꯁꯦꯟ ꯇꯧꯕꯤꯈ꯭ꯔꯦ ꯑꯗꯨ ꯄꯩꯁꯥꯗꯤ ꯀꯨꯏꯔꯦ ꯂꯣꯏꯅꯦꯃ ꯂꯣꯏꯅꯦ
ꯁꯔꯆꯀꯤꯗꯤ ꯀꯌꯥ ꯍꯥꯏ
ꯀ ꯔꯤꯁꯔꯁꯀꯤꯗꯤ ꯇꯨ ꯊꯥꯎꯖꯟ ꯍꯥꯏꯈ꯭ꯔꯦ
ꯅꯪꯗꯤ ꯌꯥꯝ ꯂꯩꯌꯦꯅꯦꯂꯚꯦꯟ ꯏꯂꯚꯦꯟ ꯊꯥꯎꯖꯟ ꯅꯪꯉꯣꯟ ꯅꯪ ꯁꯤꯁꯇꯔꯗꯒꯤ ꯅꯤꯔꯦ
ꯑꯗꯨ ꯑꯗꯨ ꯑꯣꯏꯔꯁꯨ ꯀꯔꯤ ꯁꯤꯛꯁ ꯊꯥꯎꯖꯟꯗꯣ ꯀꯔꯤ ꯑꯦꯛꯖꯥꯝ ꯐꯤ ꯅꯠꯇ꯭ꯔꯣ
ꯍꯣꯏ ꯁꯤꯛꯁ ꯊꯥꯎꯖꯟꯗꯨ ꯑꯦꯛꯖꯥꯝ ꯐꯤꯅꯦ
ꯑꯗꯨ ꯑꯩ ꯑꯩꯗꯤ ꯑꯩꯈꯣꯏꯒꯤ ꯔꯤꯁꯔꯁꯗꯤꯤ ꯋꯥꯟ ꯊꯥꯎꯖꯟꯒꯨꯝꯕ ꯆꯠꯄ ꯃꯥꯜꯂꯦ
ꯍꯣꯏ ꯋꯥꯟ ꯊꯥꯎꯖꯟꯒꯨꯝꯕ ꯆꯠꯇꯣꯏꯅꯦ ꯍꯥꯏꯗꯨꯗꯤ
ꯇꯣꯏꯅꯤ ꯍꯣꯏ ꯑꯗꯨ ꯑꯗꯨꯗꯤ ꯀꯔꯤ ꯔꯤꯁꯔꯁꯀꯤ ꯇꯦꯛꯁꯕꯨꯛꯀꯤ ꯐꯤꯗꯣ ꯄꯤꯗ꯭ꯔꯦ ꯍꯧꯖꯤꯛꯁꯨ ꯑꯩꯗꯤ ꯑꯁꯇꯣꯗꯦ ꯍꯥꯏꯗꯨ ꯍꯥꯏꯔꯦ ꯑꯗꯨ ꯑꯅꯥ ꯑꯁꯇꯣ ꯗꯦ ꯃꯥꯁꯨ ꯎ ꯄꯤꯗ꯭ꯔꯤ ꯑꯩ ꯅꯦꯛꯁ ꯃꯥꯟ ꯑꯁ ꯇꯧꯗꯣꯏꯅꯣ ꯅꯦꯛꯁ ꯃꯥꯟꯊ ꯑ ꯏꯁꯇꯣꯔꯤꯦꯗꯤ ꯅꯦꯛꯁ ꯃꯥꯟꯊ ꯗ ꯑꯛꯁꯇꯣꯔꯤꯦꯗꯤ ꯑꯩꯗꯤ ꯊ꯭ꯔꯤ ꯊꯥꯎꯖꯟ ꯑꯛꯁꯇꯣꯒꯤ ꯌꯦꯡꯀꯣ
ꯌꯥꯏ ꯌꯥꯏ ꯑꯩꯗꯤ ꯀꯤꯖꯩꯀꯣ ꯑꯗꯨꯗꯤ
ꯍꯣꯏ ꯅꯈꯣꯏ ꯅꯈꯣꯏꯗꯤꯣꯏ ꯌꯥꯔꯣꯏ
ꯑꯗꯨꯕꯨ ꯌꯥꯔꯣꯏ ꯍꯥꯏꯕ ꯋꯥꯅꯦ ꯑꯩꯈꯣꯏꯒꯤ ꯔꯨꯝꯁꯨ ꯂꯣꯏꯅꯃꯛ ꯔꯤꯁꯔꯁꯀꯤ ꯇꯨ ꯊꯥꯎꯖꯟ ꯂꯣꯏꯅꯃꯛ ꯑꯁ ꯇꯧꯔꯦ ꯑꯗꯣ ꯑꯩꯗꯤ ꯇꯧ ꯑꯩ ꯀꯤꯖꯩ ꯇꯧꯗꯦ
ꯎꯝ ꯅꯝ ꯁꯨꯇꯣꯔ ꯍꯣ ꯀꯔꯤꯅꯣ ꯅꯪ ꯀꯌꯦ
ꯝ ꯑꯩꯗꯤꯗꯒꯤꯁꯤ
ꯀꯦ ꯀꯦ ꯨꯅꯥꯦ ꯑꯃꯥ ꯇꯥꯗꯤ ꯌꯥꯔꯅꯤ ꯀꯤꯒꯨꯅꯨ
ꯑꯩꯒꯤ ꯆꯖꯦꯣ
ꯗꯤꯁ ꯇꯥꯏꯝꯗꯤꯀꯣ ꯑꯩꯈꯣꯏ ꯔꯨꯝꯃꯦꯗꯤ ꯂꯣꯏꯅꯃꯛ ꯁꯨꯃꯥꯏꯅ ꯇꯧꯋꯦ ꯑꯣ ꯃꯤ ꯃꯤ ꯑꯃꯗꯣ ꯇꯦꯟ ꯊꯥꯎꯖꯟꯒꯨꯝꯕ ꯁꯨ ꯄ꯭ꯔꯣꯐꯤꯠ ꯇꯧꯋꯏ ꯄ꯭ꯔꯣꯐꯤꯠꯁꯨ
ꯄ꯭ꯔꯣꯐꯤꯠ
ꯍꯣꯏ ꯑꯗꯨꯅꯦ ꯆꯨꯝꯃꯦ ꯑꯩꯅ ꯆꯨꯝꯃꯦ